ꯑꯥ ꯇꯥꯏꯌꯦ ꯇꯥꯏꯌꯦ ꯅꯪ ꯇꯥꯔꯕꯣ ꯑꯣ ꯅꯪ ꯉꯁꯥꯏ ꯑꯍꯥꯟꯕ ꯇꯧꯔꯛꯄꯗꯣ ꯑꯥ ꯀꯩꯅꯣ ꯇꯧꯋꯦꯕ ꯌꯥꯝ ꯇꯠꯂꯦꯕ ꯑꯗꯨ ꯑꯃꯨꯛꯀ ꯇꯧ ꯇ꯭ꯔꯥꯏ ꯇꯧꯔꯛꯑꯣ ꯍꯥꯏꯔ ꯇꯧꯔꯛꯇ꯭ꯔꯦ ꯅꯪ
ꯇꯅꯗꯧ ꯃꯥꯟꯗ꯭ꯔꯦꯕ ꯑꯗꯨꯏ
ꯑꯣ
ꯀꯩꯗꯧꯔꯝꯃꯤꯅꯣ ꯑꯣ ꯁꯨꯝ ꯂꯩꯔꯝꯃꯤꯅꯦ ꯊꯕꯛ ꯆꯠꯊꯣꯛꯎꯏ ꯄꯣꯊꯥꯕ ꯑꯣꯏꯅ
ꯎꯝ ꯑꯩ ꯁꯨꯝ ꯐꯤ ꯁꯥꯔꯝꯕꯅꯤꯗ ꯑꯗꯣ ꯀꯦꯝ ꯇꯧꯗꯦ
ꯑꯥ ꯀꯩ ꯐ ꯐꯅꯦꯛ ꯁꯥꯏꯔꯥ
ꯅꯠꯇꯦ ꯀꯩꯅꯣ ꯁꯥꯏꯕ ꯑꯥ ꯔꯥꯅꯤ ꯐꯤ ꯁꯥꯏꯕ
ꯑꯣ ꯔꯥꯅꯤ ꯐꯤꯗꯤ ꯌꯥꯝ ꯂꯣꯟꯕꯤ ꯈꯣꯠꯄꯤ ꯌꯥꯝ ꯇꯧꯗꯥꯏꯅꯦ
ꯗꯣꯜꯂꯤꯅꯤ ꯅꯨꯡꯁꯥꯒ ꯁꯥꯕꯁꯤꯗ ꯇꯨꯝꯁꯨ ꯇꯨꯝꯅꯤꯡꯗꯦ ꯍꯧꯖꯤꯛꯄꯨꯗꯤ ꯈꯔꯕꯨꯗꯤ ꯏꯪꯗꯔꯛꯑꯦ
ꯍꯣꯏ
ꯅꯣꯡ ꯆꯨꯕ꯭ꯔꯣ ꯅꯣꯏꯗꯤ
ꯅꯣꯡꯕꯨꯗꯤ ꯌꯥꯝ ꯃꯪꯉꯦ
ꯉꯁꯤꯒꯤ ꯆꯨꯗꯕ
ꯑꯥ ꯆꯨꯗꯦ
ꯎꯝ ꯑꯩꯈꯣꯢꯗꯤ ꯉꯁꯥꯢ ꯑꯌꯨꯛꯇꯤ ꯈꯔ ꯆꯨꯔꯝꯃꯦ ꯑꯗꯨꯗꯩꯗꯤ ꯑꯥ ꯑꯌꯨꯛꯇ ꯈꯔ ꯆꯨꯔꯝꯃꯦ ꯑꯗꯣ ꯍꯧꯖꯤꯛꯇꯤ ꯆꯨꯗꯦ ꯑꯁ ꯑꯌꯨꯛ ꯄꯨꯡ ꯃꯥꯄꯜ ꯑꯗ꯭ꯋꯥꯏꯗꯩꯗꯤ ꯅꯨꯡꯁꯥ ꯑꯗꯨꯝ ꯌꯩꯈꯠꯂꯛꯑꯦ ꯌꯥꯗ꯭ꯔꯦ ꯑꯌꯨꯛ ꯉꯟꯇꯥꯗ ꯆꯨꯔꯝꯕꯩ ꯋꯥꯅꯦ
ꯀꯩ ꯢꯟꯖꯥꯡ ꯆꯥꯒꯦ ꯉꯁꯥꯢ
ꯉꯁꯥꯏꯖꯦ ꯍꯋꯥꯏ ꯊꯣꯡꯉꯦ ꯑꯗꯨꯒ ꯈꯤꯇꯪ ꯏꯔꯣꯟꯕ ꯈꯤꯇꯪ ꯑꯝꯒ ꯇꯧꯔ ꯑꯗꯥꯢꯟ ꯇꯧꯔ ꯆꯥꯔꯦ
ꯎꯝ
ꯅꯪꯗꯤ ꯀꯩ ꯃꯊꯦꯟ ꯆꯥꯒ꯭ꯔꯕ
ꯆꯥꯛ ꯆ ꯆꯥꯛ ꯊꯣꯡꯗꯦ ꯊꯕꯛ ꯆꯠꯊꯣꯛꯎꯕꯩ ꯑꯗꯨꯝ ꯈꯦꯆꯤ ꯂꯩꯔ ꯂꯥꯛꯑꯦ ꯑꯗꯨꯒ ꯆꯥꯔꯦ
ꯍꯨꯖꯤꯛꯇ ꯆꯥꯕ ꯇꯣꯛꯄꯗ ꯉꯥꯏꯔꯤ
ꯑꯌꯨꯛꯀꯤ ꯆꯥꯛꯁꯦ ꯍꯨꯖꯤꯛ ꯆꯥꯕꯗ ꯇꯣꯛꯇ ꯉꯥꯏꯔꯤꯕ
ꯑꯥ ꯑꯌꯨꯛ ꯇꯣꯑꯦ ꯑꯌꯨꯛ ꯉꯟꯅ ꯊꯕꯛ ꯆꯠꯂꯨ ꯕꯖꯥꯔꯗ ꯀꯩꯗ ꯑꯩꯒꯤ ꯊꯕꯛ ꯑꯝꯒꯤ ꯎꯝ ꯅꯨꯡꯗꯥꯡꯁꯨ ꯁꯪꯕ꯭ꯔꯣ ꯅꯨꯡꯗꯥꯡꯗꯤ
ꯅꯨꯡꯗꯥꯡꯗꯣ ꯁꯪꯕꯨꯗꯤ ꯁꯪꯉꯦ ꯑꯩ ꯉꯔꯥꯡꯗꯣ ꯊꯕꯛ ꯆꯠꯊꯣꯛꯎꯔꯕ ꯀꯩꯅꯣ ꯆꯠꯂꯨꯔꯕ ꯑꯩꯁꯦ ꯑꯈꯣꯢ ꯃꯥꯢ ꯃꯄꯥꯥꯝꯗ ꯑꯈꯣꯏ ꯑꯥ ꯀꯩꯅꯣ ꯑꯩꯈꯣꯏ ꯃꯥꯒꯤ ꯑꯍꯟꯗꯣ ꯁꯨꯝ ꯀꯩꯅꯣ ꯇꯧꯗꯦ ꯁꯣꯟꯖꯜꯂꯦꯅ ꯁꯨꯝ ꯆꯠꯂꯨꯁꯦꯅ ꯄꯨꯂꯞ ꯆꯠꯂꯨꯕ
ꯑꯣ
ꯍꯜꯂꯛꯄꯗꯗꯤ ꯊꯦꯡꯉꯕ ꯂꯥꯞꯄꯗꯨꯗ ꯑꯥ ꯍꯣꯏ ꯑꯗꯨꯅꯦ ꯑꯩ ꯍꯜꯂꯛꯄꯗ ꯄꯨꯡ ꯇꯔꯦꯠ ꯃꯨꯛ ꯇꯥꯔꯦꯕ ꯌꯥꯗ꯭ꯔꯦ ꯑꯗꯩ ꯅꯨꯡꯗꯥꯡꯗ ꯋꯥꯖꯨ ꯋꯥꯔꯕ ꯂꯥꯞꯄꯦꯕ ꯆꯠꯂꯨꯢꯗꯣ ꯑꯗꯨꯗꯨꯅ
ꯒꯥꯔꯤ ꯇꯣꯡꯕꯗꯅ ꯍꯦꯟ ꯋꯥꯒ꯭ꯔꯦ
ꯎꯝ
ꯂꯝ ꯑꯔꯥꯞꯄꯗ ꯆꯠꯇ ꯀꯨꯢꯔꯕꯅꯤꯅ
ꯑꯔꯗꯤ ꯐꯤ ꯁꯥꯕꯗꯤ ꯄꯩꯁꯥ ꯌꯥꯝ ꯑ ꯐꯖꯟꯅ ꯐꯪ ꯇꯥꯟꯗꯥꯏꯅꯦ
ꯄꯩꯁꯥꯕꯨꯗꯤ ꯑꯗꯨꯝ ꯇꯥꯜꯂꯤ ꯍꯥꯏ ꯀꯩꯅꯣ ꯇꯧꯔꯒꯗꯤ ꯍꯥꯏꯗꯤ ꯐꯝꯕꯗꯣ ꯐꯖꯟꯅ ꯀꯩꯅꯣ ꯇꯧꯔ ꯐꯝꯃꯗꯤ ꯑꯗꯨꯝ ꯑꯩꯅ ꯊꯕꯛ ꯊꯕꯛ ꯑꯩ ꯊꯕꯛ ꯑꯇꯣꯞꯄ ꯑꯃ ꯑꯩꯈꯣꯏ ꯀꯩ ꯍꯥꯏꯅꯤ ꯃꯌꯥꯝ ꯊꯕꯛ ꯆꯠꯅꯔꯤ ꯁꯨꯃꯥꯏꯅ ꯑꯗꯨꯝ ꯑꯗꯨꯏ ꯆꯥꯡꯗ ꯑꯗꯨꯝ ꯐꯝꯃꯗꯤ ꯑꯗꯨꯝ ꯐꯪꯉꯦꯕ ꯑꯗꯨꯝ ꯊꯕꯛ ꯑꯃ ꯑꯣꯢꯅ ꯇꯧꯔꯗꯤ ꯍꯥꯢꯇꯥꯔꯦ ꯑꯗꯣ ꯑꯩꯗꯤ ꯌꯥꯝ ꯁꯥꯡꯉ ꯁꯥꯕ ꯉꯝꯗ꯭ꯔꯦꯗ ꯅꯨꯡꯗꯥꯡ ꯒꯨꯝꯕ ꯁꯨꯝ ꯑꯌꯨꯛ ꯅꯨꯡꯗꯤꯟ ꯉꯍꯥꯛ ꯁꯨꯝ ꯁꯥꯕꯗꯩ ꯑꯌꯨꯛ ꯉꯟꯇ ꯍꯧꯒꯠꯂꯛꯄꯗ ꯁꯥꯔ ꯁꯥꯔꯦ ꯁꯥꯗ꯭ꯔꯖꯨ ꯅꯨꯡꯗꯥꯡꯒꯨꯝꯕ ꯌꯥꯝ ꯁꯥꯏꯌꯦꯕ
ꯑꯣ ꯅꯨꯡꯗꯥꯡ ꯊꯦꯡ ꯊꯦꯡꯅ ꯁꯥꯅ
ꯅꯨꯡꯗꯥꯡ ꯊꯦꯡꯕ ꯍꯥꯏꯁꯦ ꯑꯗꯨꯝ ꯄꯨꯡ ꯇꯔꯥꯃꯥꯊꯣꯏ ꯑꯗ꯭ꯋꯥꯢ ꯕꯧꯗꯤ ꯑꯗꯨꯝ ꯁꯥꯗꯤ ꯁꯥꯏ
ꯑꯣ
ꯃꯇꯝꯗꯣ ꯑꯇꯩ ꯃꯇꯝꯗꯗꯤ ꯁꯥꯕ ꯁꯪꯗꯦꯕ
ꯎꯝ
ꯑꯗꯨꯗꯒꯤ ꯅꯨꯡꯗꯥꯡꯗ ꯉꯍꯥꯛ ꯁꯥꯍꯧꯕ ꯊꯕꯛ ꯀꯩꯀꯥ ꯁꯨꯝ ꯇꯧ ꯂꯩꯔꯝꯅꯤꯅ ꯌꯥꯗ꯭ꯔꯦ
ꯎꯝ ꯎꯝ ꯍꯧ ꯃꯇꯝꯗꯣ ꯊꯑꯣꯏꯅ ꯀꯥꯏꯊꯣꯛꯇ꯭ꯔꯗꯤ ꯌꯥꯔꯣꯏ ꯐꯤ ꯁꯥꯕꯩꯗꯤ
ꯎꯝ ꯑꯗꯨꯅ ꯉꯥꯛꯇꯪ ꯀꯩꯅꯣ ꯇꯧꯔꯒ ꯁꯥꯕ ꯊꯨꯅ ꯍꯨꯜꯂꯒ ꯁꯥꯕꯤꯗꯣ ꯑꯗꯨꯝꯕ ꯑꯣꯏ ꯇꯥꯔꯗꯤ ꯑꯃꯨꯛ ꯐꯕ ꯑꯗꯨ ꯅꯠꯇꯝꯅꯤꯅ ꯁꯨꯝ ꯐꯝ ꯐꯝꯃꯒ ꯑꯃꯨꯛ ꯂꯩ ꯂꯣꯟꯕ ꯈꯣꯠꯄ ꯇꯧꯅꯤꯅ ꯉꯥꯛꯇ ꯉꯥꯛꯇ ꯍꯧꯒꯠꯄꯗꯣ ꯀꯩꯅꯣ ꯇꯧꯗꯦꯕ ꯂꯩ ꯌꯥꯝ ꯁꯥ ꯉꯝꯗꯦꯕ ꯑꯗꯨꯗꯨꯅ ꯑꯌꯨꯛ ꯅꯨꯡꯊꯤꯟꯗꯤ ꯁꯨꯡꯁꯥꯕꯨ ꯁꯥꯗ꯭ꯔꯦ ꯑꯌꯨꯛ ꯅꯨꯡꯊꯤꯟꯗꯤ ꯅꯨꯡꯗꯥꯡ ꯈꯛꯇꯪ ꯁꯥꯔ ꯇꯣꯛ ꯑꯦ
ꯉꯔꯥꯡꯗꯤ ꯅꯣꯏꯃ ꯏꯃꯥꯟꯅꯕꯒꯤꯗ ꯆꯥꯛꯀꯩ ꯆꯥꯕ ꯆꯠꯂꯨꯏ ꯏꯃꯥꯟꯅꯕ ꯂꯩꯌꯦ
ꯀꯥꯏ ꯋꯥꯏꯗ
ꯑꯦꯁꯦꯝꯕ꯭ꯂꯤ ꯃꯅꯥꯛ ꯑꯗꯨ꯭ꯋꯥꯏꯗ
ꯈꯔꯗꯤ ꯂꯝꯅꯒꯔꯦ
ꯑꯥ
ꯌꯥꯝ ꯂꯞꯅꯕꯨꯗꯤ ꯅꯠꯇꯦ ꯑꯗꯨꯕꯨꯗꯤ ꯈꯣꯡ ꯊꯣꯛꯂꯁꯨ ꯌꯥꯕ ꯃꯐꯝꯅꯤ
ꯆꯤꯡꯒ ꯃꯔꯛ ꯃꯔꯛꯇ ꯀꯥꯕ ꯆꯠꯇ꯭ꯔꯕꯣ ꯊꯕꯛ ꯁꯪꯗꯕꯦ
ꯑꯁ ꯆꯤꯡ ꯆꯤꯡꯒ ꯁꯨꯡꯀꯥ ꯀꯥꯗ꯭ꯔꯦꯗ ꯆꯩꯔꯥꯎꯕꯒꯨꯝꯕ ꯆꯠꯄ ꯃꯇꯝꯗꯒꯤ ꯍꯦꯟ ꯆꯠꯇꯅ ꯆꯠ ꯆꯠꯇ꯭ꯔꯦ ꯆꯤꯡ ꯀꯥꯕꯒ ꯁꯪꯗ꯭ꯔꯦ ꯑꯩ ꯊꯟꯗꯁꯨ ꯉꯥꯏꯔꯦ ꯊꯕꯛ ꯂꯣꯏ ꯆꯠꯊꯣꯛꯅ ꯅꯨꯡꯗꯥꯡ ꯋꯥꯏꯔꯗꯤ ꯆꯤꯡ ꯀꯥꯕ ꯍꯥꯏꯁꯦ ꯆꯩꯔꯥꯎꯕꯒꯨꯝꯕ ꯑꯗꯩꯒꯤ ꯀꯩꯅꯣ ꯇꯧꯒꯨꯝꯅ ꯀꯥꯕꯗꯒꯤ ꯍꯦꯟ ꯀꯥꯗ꯭ꯔꯦꯗ ꯆꯤꯡꯒ ꯑꯗꯨꯗꯤ ꯑꯗꯨꯝ ꯆꯥꯛ ꯆꯥꯇꯣ ꯅꯨꯡꯗꯥꯡ ꯋꯥꯏꯔꯝ ꯋꯥꯋꯥꯛꯀꯤꯡ ꯑꯣꯏꯅ ꯑꯗꯨꯝ ꯆꯠꯂꯦꯕ ꯆꯩꯔꯥꯎꯕꯒꯤ ꯗꯨꯒꯤ ꯑꯗꯨ ꯅꯠꯇ꯭ꯔꯗꯤ ꯆꯠꯇ꯭ꯔꯦ ꯁꯨꯝ ꯆꯠꯊꯣꯛꯇ꯭ꯔꯅꯤꯅ ꯀꯩꯅꯣ ꯃꯤꯗꯣ ꯁꯨꯝ ꯂꯩꯇꯕꯒꯤ ꯆꯠꯅꯤꯡꯕꯗꯣ ꯃꯨꯛ ꯐꯥꯎꯗ꯭ꯔꯕ
ꯇꯣꯏꯅ ꯆꯠꯈꯤꯗ꯭ꯔꯗꯤ ꯆꯠꯊꯣꯛꯅꯤꯡꯗꯕꯅꯤ ꯊꯕꯛ ꯏꯟꯈꯥꯡ ꯈꯤꯇꯪ ꯂꯩꯈ꯭ꯔꯒ ꯇꯥꯔꯗꯤ
ꯑꯗꯨꯝ ꯅꯨꯡꯇꯤꯒꯤ ꯊꯕꯛ ꯆꯠꯂꯤꯀꯥꯟꯗꯗꯤ ꯑꯗꯨꯝ ꯃꯇꯝ ꯍꯦꯛ ꯌꯧꯕꯒ ꯆꯠꯅꯤꯡꯕꯠꯇꯀꯣ ꯄꯨꯗ ꯇꯧꯕꯅꯦꯕ ꯍꯧꯖꯤꯛꯇꯤ ꯆꯠꯊꯣꯛꯇ꯭ꯔꯕꯅꯤꯅ ꯆꯠ ꯆꯠꯄꯗꯣ ꯄꯥꯛ ꯆꯠꯅꯤꯡꯗ꯭ꯔꯦꯅꯦ
ꯎꯝ
ꯍꯔꯥꯎ ꯀꯨꯝ ꯍꯩ ꯍꯥꯏꯔ ꯀꯥꯡꯒꯨꯝꯕ ꯌꯧꯁꯤꯜꯂꯛꯀꯗꯧꯔꯦ ꯀꯥꯡ ꯃꯇꯝ ꯌꯧꯁꯤꯜꯂꯛꯑꯅꯤ ꯍꯟꯇꯛ ꯊꯥ ꯃꯈꯥꯏ ꯑꯃꯨꯛ ꯂꯤꯔꯗꯤ ꯀꯥꯡ ꯌꯧꯔꯛꯑꯅꯤ ꯀꯥꯡꯖꯦ ꯐꯖꯅꯗꯤ ꯅꯍꯥꯟ ꯃꯨꯛ ꯎꯝ ꯅꯍꯥꯃꯨꯛ ꯆꯈꯤꯗꯤ ꯀꯥꯡ ꯆꯤꯡ ꯃꯥꯜꯂꯦꯀꯣ ꯃꯃꯥꯡꯒꯤꯗ ꯑꯃꯨꯛ ꯆꯤꯡꯗꯕ ꯃꯃꯥꯡꯒꯤ ꯏꯔꯥꯡ ꯍꯧꯕ ꯑꯗꯨꯋꯥꯏꯗꯣ ꯆꯤꯡꯗꯕꯅꯦꯕ ꯑꯗꯣ ꯍꯟꯗꯛ ꯍꯧ ꯀꯥꯡꯗꯤ ꯀꯣꯏꯕ ꯈꯪꯗꯦ ꯆꯠꯄ ꯌꯥꯏ ꯆꯠꯇꯃꯦꯅ ꯅꯣꯡ ꯐꯥꯗꯣꯛꯇꯪꯒꯤ ꯆꯠꯄꯗꯤ ꯌꯥꯏ ꯍꯔꯥꯎ ꯀꯨꯝꯍꯩꯒꯨꯝꯕ ꯂꯩꯔꯥ ꯀꯥꯟꯗꯗꯤ
ꯑꯥꯝ
ꯆꯠꯇꯦ ꯉꯔꯥꯡ ꯑꯗꯨꯅꯦ ꯑꯩꯈꯣꯏ ꯏꯃꯥ ꯌꯨꯝꯒꯤ ꯏꯃꯥꯗꯣ ꯑꯗꯨꯗꯨꯒꯤ ꯑꯍꯟ ꯑꯩꯈꯣꯏ ꯏꯄꯨꯒ ꯏꯕꯣꯛꯀꯗꯣ ꯁꯣꯜꯂꯦ ꯁꯣꯜꯂꯦꯗꯤ ꯉꯝꯗꯕꯩ ꯅꯠꯇꯕ ꯁꯨꯝ ꯁꯨꯝ ꯁꯣꯟꯖꯜꯂꯛꯑꯝꯃꯤꯅ ꯑꯩꯈꯣꯏꯁꯨ ꯇꯣꯉꯥꯟ ꯇꯣꯉꯥꯟ ꯂꯣꯏ ꯂꯩꯅꯔꯕꯅꯤꯅ ꯆꯠꯄꯗꯣ ꯑꯃꯨꯛꯇꯪ ꯆꯠꯂꯂꯤꯀꯥꯟꯗ ꯄꯨꯂꯞ ꯆꯠꯂꯁꯦꯅ ꯑꯗꯨꯃꯥꯏꯅ ꯇꯧꯔ ꯆꯠꯂꯨꯕꯅꯦꯕ ꯃꯣꯏꯔꯥꯡꯗꯅꯦꯕ ꯑꯗꯨꯗꯨꯒꯤ ꯂꯥꯞꯄꯦ ꯑꯗꯨꯅ ꯂꯝꯕꯤꯇꯪ ꯆꯠꯄꯗ ꯋꯥꯏꯌꯦꯕ ꯒꯥꯔꯤ ꯇꯣꯡꯕꯗꯗ
ꯑꯩꯈꯤꯏꯁꯨ ꯅꯍꯥꯟ ꯑꯁ ꯃꯣꯏꯔꯥꯡꯗ ꯑꯩ ꯁꯥꯔꯚꯦ ꯑꯃꯒꯤ ꯆꯠꯂꯨꯕꯅꯦ ꯑꯁ ꯁꯨꯡꯌꯧꯌꯧ ꯌꯗꯗꯅ ꯒꯥꯔꯤꯁꯤ ꯍꯦ ꯍꯦ ꯂꯝꯅꯒ ꯂꯞꯄꯅꯦ
ꯂꯥꯞꯄꯦ ꯑꯁꯦꯡꯕꯩ ꯁꯨꯝ ꯅꯣꯡ ꯐꯥꯗꯣꯛꯇꯪ ꯆꯠꯂꯝꯅꯤꯅ ꯌꯨꯝꯗꯩ ꯀꯅꯗ ꯉꯥꯛꯇ ꯉꯥꯛꯇ ꯄꯨꯨꯡꯆꯠ ꯆꯠꯂꯝꯃꯦꯕ ꯍꯧꯖꯤꯛꯇꯤ ꯁꯨꯡꯆꯠ ꯆꯠꯇ꯭ꯔꯦ
ꯄꯨꯡ ꯇꯔꯥ ꯑꯗꯨꯋꯥꯗꯩ ꯆꯠꯂꯒ ꯄꯨꯡ ꯃꯔꯤꯗ ꯍꯜꯂꯛꯀꯦ ꯇꯧꯔꯒ ꯑꯗꯨꯝ ꯇꯨꯏꯁꯟꯒ ꯅꯪꯗꯕꯤꯗ ꯅꯍꯥꯟꯗꯤ ꯑꯗꯨꯝ ꯇꯧꯔꯦ ꯃꯣꯏꯔꯥꯡ ꯆꯠꯂꯨꯗꯅ
ꯊꯦꯡꯉꯦ
ꯑꯩꯈꯣꯏꯁꯨ ꯉꯔꯥꯡ ꯍꯜꯂꯛꯄ ꯊꯦꯡꯉꯦ ꯄꯨꯡ ꯇꯔꯦꯠ ꯇꯥꯏ ꯌꯨꯝ ꯌꯧꯔꯛꯄꯗ
ꯑꯣ
ꯑꯗꯨꯅ ꯑꯗꯨꯕꯨ ꯀꯩꯝꯇ ꯀꯩꯅꯣ ꯇꯧꯗꯕꯤꯗ ꯂꯥꯛꯑꯕꯅꯦ ꯄꯣꯠ ꯆꯩꯩꯒ ꯂꯩꯗꯕꯤ ꯈꯥꯝ ꯥꯃꯝꯗꯕꯤꯗꯒ ꯂꯥꯛꯑꯝꯅꯦ ꯑꯗꯨꯝ
ꯎꯝ
ꯊꯦꯡꯖꯤꯜꯂꯛꯑꯦꯅ
ꯎꯝ
ꯃꯣꯏꯔꯥꯡ ꯆꯠꯂꯗꯤ ꯀꯩꯅꯣꯒꯤ ꯁꯦꯟꯗ꯭ꯔꯥꯒꯤꯒ ꯀꯩꯅꯣꯒꯗꯤ ꯊꯝꯕꯥꯜ ꯌꯦꯡꯕꯒ ꯌꯥꯝ ꯌꯥꯝ ꯆꯠꯅꯔꯦ ꯍꯥꯏꯕꯅꯤ ꯌꯥꯝ ꯐꯖꯔꯦꯅ ꯍꯧꯖꯤꯛ ꯀꯥꯡ ꯃꯇꯝ ꯌꯧꯁꯤꯜꯂꯛꯄꯒꯤ ꯆꯪꯉꯛꯁꯦꯅ ꯍꯥꯏꯔꯒꯗꯨꯝ ꯅꯨꯃꯤꯠ ꯇꯥꯊꯣꯛꯈꯤꯗꯅ ꯆꯪꯉꯛꯇ꯭ꯔꯦ
ꯉꯔꯥꯡ ꯉꯔꯥꯡꯗꯁꯨ ꯏꯃꯥꯟꯅꯕ ꯍꯧꯔꯛꯑꯝ ꯃꯣꯏꯔꯥꯡ ꯆꯠꯂꯨꯁꯦꯅ ꯄꯥꯏꯗꯦ ꯅꯨꯄꯤ ꯄꯣꯔꯛꯀꯦ ꯑꯩꯁꯨ ꯅꯨꯄꯤ ꯄꯣꯔꯛꯑ ꯆꯠꯂꯨꯁꯦꯅ ꯑꯩꯅ ꯁꯣꯝ ꯊꯕꯛꯇꯣ ꯆꯤꯟꯃꯟꯕꯒꯤ ꯆꯠꯇ꯭ꯔꯕ ꯅꯍꯥꯟ ꯁꯇꯔꯗꯦꯗ ꯑꯩꯒꯤ ꯊꯕꯛ ꯑꯃꯒꯤ ꯆꯠꯂꯨꯗ ꯉꯥꯏꯔꯤꯝꯅꯤꯅ ꯋꯥꯕ
ꯎꯝ ꯑꯗꯨꯅꯦ ꯃꯣꯏꯔꯥꯡ ꯀꯩꯅꯣ ꯇꯧꯔꯒ ꯅꯨꯄꯤ ꯅꯨꯄꯤ ꯀꯩꯅꯣ ꯇꯧꯕꯅꯠꯇꯕ ꯁꯨꯝ ꯂꯝ ꯀꯣꯏꯊꯣꯛꯄ ꯑꯣꯏꯅ ꯐ꯭ꯔꯦꯁ ꯑꯣꯏꯊꯣꯛꯄ ꯑꯣꯏꯅ ꯆꯠ ꯌꯥꯏꯗꯅ
ꯍꯣꯏ
ꯑꯩꯈꯣꯏ ꯉꯍꯥꯡ ꯆꯠꯂꯤꯀꯥꯟꯗ ꯑꯩꯈꯣꯏꯁꯨ ꯑꯩꯈꯣꯏ ꯏꯅꯥꯎꯄꯥ ꯑꯃ ꯅꯨꯄꯤ ꯄꯨꯔ ꯂꯥꯛꯑꯦ ꯊꯦꯡꯅꯔꯦ ꯂꯝꯕꯤꯗ
ꯑꯣ
ꯑꯩꯈꯣꯏꯅ ꯑꯗ ꯑꯩꯈꯣꯏꯒꯤ ꯏꯕꯣꯏꯗ ꯂꯩꯀꯥꯟꯗ ꯂꯝꯕꯤꯗ ꯗꯨꯀꯥꯟ ꯊꯣꯛꯂꯛꯄꯗ ꯍꯥꯏꯗꯤ ꯀꯩꯅꯣꯔꯣꯝꯗ ꯀꯨꯝꯕꯤꯔꯣꯝꯗ ꯍꯥꯏꯒꯠꯂꯛꯄ
ꯎꯝ
ꯃꯥꯜꯂꯤꯗꯅ ꯌꯦꯡꯉꯨꯔꯀꯟꯗ ꯑꯣꯏ ꯂꯩꯔꯝꯃꯦ ꯃꯥꯅꯖꯨ ꯊꯝꯕꯥꯜ ꯌꯦꯡ ꯆꯠꯂꯨꯏꯅꯦꯌꯦ ꯃꯣꯏꯣꯗꯣ ꯀꯥꯡ ꯃꯇꯝ ꯌꯧꯁꯜꯂꯛꯑꯕꯅꯤꯅ ꯊꯝꯕꯥꯜ ꯀꯩꯀꯥꯖꯨ ꯑꯗꯨꯝ ꯐꯖꯅ ꯁꯥꯠꯂꯝꯅꯦꯕ ꯈꯔ ꯆꯠꯊꯣꯛꯄ ꯌꯥꯏ ꯑꯗꯨꯅ
ꯃꯣꯏꯔꯥꯡ ꯆꯠꯄꯁꯦ ꯑꯩꯈꯣꯏꯗꯤ ꯊꯦꯡ ꯊꯦꯡꯅ ꯆꯠꯂꯤꯗ ꯍꯥꯏꯗꯤ ꯅꯨꯡꯊꯤꯟꯗꯒꯤ ꯆꯠꯈ꯭ꯔꯒ ꯑꯗꯨꯝ ꯄꯨꯡ ꯃꯥꯄꯜ ꯇꯔꯥꯗ ꯍꯜꯂꯛꯄꯗꯣ ꯑꯃꯨꯛ ꯃꯨꯛ ꯆꯠꯄꯗ
ꯑꯗꯨ ꯅꯨꯡꯉꯥꯏꯔꯕꯅꯦ ꯑꯩꯈꯣꯏ ꯏꯅꯥꯎꯄꯥ ꯍꯣꯏꯁꯨ ꯑꯗꯨꯃꯥꯏꯅ ꯆꯠꯂꯦ ꯍꯥꯏꯗꯤ
ꯑꯝ
ꯅꯨꯄꯤ ꯃꯣꯏꯅ ꯅꯨꯄꯤ ꯌꯥꯎꯗꯕ ꯃꯣꯏ ꯉꯥꯛꯇ ꯇꯧꯔꯒ ꯆꯠꯄ ꯊꯦꯡꯉꯀꯥꯟꯗ ꯍꯜꯂꯛꯇꯣꯏꯅꯦ ꯑꯗꯩ ꯏꯕꯣꯏꯁꯨ ꯂꯩꯔꯕꯅꯤꯅ ꯑꯗꯨꯝ ꯆꯪꯉ ꯂꯩꯊꯣꯛꯄꯗꯣ ꯑꯃꯥꯏꯅ ꯇꯧꯋꯦ ꯃꯣꯏꯖꯨ ꯅꯍꯋꯥꯏ ꯅꯠꯇ꯭ꯔꯦ ꯁꯨꯝ ꯁꯨꯝ ꯂꯥꯞꯅꯔꯛꯑꯦ ꯇꯝ ꯇꯝ ꯄꯒꯁꯦ ꯐꯪꯖꯤꯜꯂꯥꯛꯇ꯭ꯔꯦ
ꯎꯝ ꯑꯣ ꯑꯗꯨꯗꯤ ꯀꯩꯅꯣ ꯇꯧꯋꯦ ꯑꯩ ꯍꯣꯔꯦꯟ ꯅꯨꯡꯗꯥꯡ ꯑꯃꯨꯛ ꯐꯥꯎꯅꯖꯦ ꯆꯥꯛ ꯀ ꯇꯣꯛꯑꯀꯥꯟꯗ ꯑꯩꯁꯨ ꯇꯨꯏꯁꯟ ꯀꯩꯒꯩ ꯑꯝ ꯆꯠꯊꯣꯛꯎꯒꯤꯒꯦ
ꯍꯣꯏ ꯍꯣꯏ ꯐꯔꯦ ꯐꯔꯦ ꯎꯝ